ꯍꯜꯂꯣ
ꯇꯥꯕ꯭ꯔꯣ ꯑꯣ ꯆꯥꯛ ꯆꯥꯔꯕꯣ
ꯍꯨꯖꯤꯛ ꯆꯥꯔꯒ ꯂꯩꯌꯦ ꯊꯕꯛ ꯆꯠꯅꯤꯡꯉꯥꯏ
ꯑꯣ ꯀꯩ ꯁꯥꯡ ꯆꯥꯔꯒꯦ
ꯑꯥ ꯎꯠꯁꯣꯏ
ꯎꯠꯁꯣꯏ ꯑꯣ ꯍꯣꯏꯗꯤ ꯀꯩꯅꯣ ꯁꯧꯒ꯭ꯔꯤꯗꯣ ꯆꯥꯏ ꯁꯧꯒ꯭ꯔꯤꯒ ꯊꯪꯖꯤꯡ ꯊꯥꯎ ꯉꯧꯔꯒ ꯆꯥꯏ ꯑꯩꯈꯣꯏ
ꯑꯁ
ꯍꯥꯎꯋꯦ ꯍꯣꯏ ꯐꯥꯖꯅ ꯍꯥꯎꯋꯦ ꯉꯁꯤꯒꯤꯗꯤ ꯅꯣꯏ ꯊꯕꯥꯛ ꯆꯠꯇꯣꯏꯔꯣ ꯑꯩ ꯌꯨꯝ ꯌꯨꯝꯗ ꯑꯗꯨꯝ ꯂꯩꯗꯣꯏꯅꯦ ꯌꯨꯝꯗ
ꯈꯨꯏꯗꯤ ꯃꯤꯒꯤ ꯃꯤꯅꯥꯏꯅꯤꯅ
ꯍꯥꯏꯁ ꯃꯤꯅꯥꯏ ꯅꯠꯇꯦ ꯃꯤꯅꯥꯏ ꯅꯠꯇꯦ ꯑꯥꯏ ꯅꯣꯏꯁꯦ ꯃꯇꯝ ꯃꯠ ꯇꯝꯁꯦ ꯂꯩꯇꯕ ꯕꯥꯜ ꯑꯒꯨꯝ ꯇꯧꯔꯦꯅꯦ ꯀꯩꯒꯤꯅꯣ
ꯑꯁ ꯂꯩꯇꯦ ꯃꯤ ꯂꯩꯇꯦ ꯍꯧꯖꯤꯛꯀꯥꯟꯒꯤ ꯏꯁꯇꯥꯞꯁꯤꯡꯁꯦ
ꯑꯣ ꯅꯪꯒꯤ ꯅꯆꯥꯅꯨꯄꯤꯗꯣ ꯑꯣ ꯅꯪꯒꯤ ꯅꯆꯥꯅꯨꯄꯤꯗꯣ ꯇꯨꯝꯈ꯭ꯔꯕꯣ
ꯇꯨꯝꯈ꯭ꯔꯦ ꯇꯨꯝꯈ꯭ꯔꯦ
ꯑꯣ ꯆꯍꯤ
ꯉꯁꯥꯏꯅꯦ ꯀꯥꯏ ꯆꯍꯤ ꯆꯍꯤ ꯐꯥꯗ꯭ꯔꯤꯌꯦ
ꯑꯣ ꯌꯦꯡꯕ ꯀꯥꯟꯗꯗꯤ ꯆꯍꯤ ꯐꯥꯗꯧ ꯃꯥꯟꯕ
ꯃꯁꯥ ꯃꯁꯥ ꯈꯔ ꯐꯕꯒꯤꯅꯦ
ꯍꯣꯏ ꯌꯥꯝꯗꯤ ꯅꯣꯏꯌꯦꯀꯣ ꯅꯣꯏ ꯅꯆꯥꯅꯨꯄꯤꯗꯣ
ꯎꯝ ꯑꯁ ꯉꯁꯤꯅꯤꯅꯦ ꯀꯩꯅꯣ ꯅꯨꯃꯤꯠꯁꯦ
ꯅꯨꯡꯁꯥ ꯁꯥꯗ꯭ꯔꯣ ꯅꯣꯏꯗ ꯍꯥ ꯍꯥꯂꯣ ꯇꯥꯕ꯭ꯔꯣ ꯇꯥꯕ꯭ꯔꯣ ꯍꯥꯂꯣ ꯍꯥꯂꯣ